ꯍꯜꯂꯣ ꯀꯩ ꯇꯧꯋꯤꯅꯣ
ꯀꯩꯁꯨ ꯇꯧꯔꯗꯦ
ꯅꯨꯡꯉꯥꯏꯔꯤꯕ꯭ꯔꯣ
ꯎꯔꯤꯦ
ꯀꯩꯒꯤ ꯅꯣꯡꯏꯅꯣ ꯌꯥꯝꯟ ꯅꯣꯛꯅꯤꯡꯕ꯭ꯔꯥ
ꯍ ꯈꯁ ꯃꯠꯇꯗ
ꯁꯥꯗ꯭ꯔꯣ
ꯇꯥꯏꯅ
ꯄ꯭ꯔꯤꯊꯤꯕꯤꯁꯦ ꯌꯥꯝ ꯁꯥꯏꯗ
ꯎꯝ ꯉꯁꯤ ꯈꯛꯇ ꯈꯪꯕ꯭ꯔꯣ
ꯀꯔꯤꯌꯦꯕ
ꯉꯁꯤ ꯈꯛꯇ ꯈꯪꯗ꯭ꯔꯣꯕ
ꯉꯒꯥꯁꯤ ꯈꯇ ꯅꯠꯇꯔꯦꯗ ꯅꯪꯉꯣꯟꯗ ꯑꯗꯨꯝ ꯍꯥꯏꯕ ꯋꯥꯅꯤꯗ꯫
ꯆꯥꯛ ꯆꯥꯨꯔꯕ꯭ꯔꯣ꯫
ꯍꯧꯖꯤꯛ ꯍꯧꯖꯤꯛ ꯉꯥꯛꯇ ꯆꯥꯊꯣꯛꯑꯒ ꯉꯥꯏꯕꯗ ꯉꯥꯏꯔꯤ꯫ ꯂꯩꯅꯦ꯫
ꯀꯩꯃꯤ ꯊ
ꯑ ꯐ꯭ꯔꯥꯏ ꯔꯥꯏꯁ ꯍꯥꯏ
ꯑꯩ ꯃꯊꯦꯜ ꯂ ꯐ꯭ꯔꯦꯔꯁ ꯑꯩ ꯑꯣ ꯌꯦꯟꯁꯥꯡ ꯌꯥꯎꯗ꯭ꯔꯦ꯫
ꯌꯥꯎꯗ꯭ꯔꯦ
ꯑꯣꯝ
ꯖꯥꯡ ꯁꯚꯥꯏ ꯐ꯭ꯔꯥꯏ ꯔꯥꯏꯁ ꯂꯣꯏ ꯌꯥꯎꯈ꯭ꯔꯕꯅꯤ ꯆꯤꯛꯀꯟꯁꯨ ꯌꯦꯟꯁꯥꯡꯁꯨ ꯂꯣꯏꯅ ꯌꯥꯎꯈ꯭ꯔꯕꯅꯤ
ꯑꯣ ꯑꯣ ꯅꯪꯁ ꯃꯤꯁꯤꯅꯦꯕ
ꯎꯝ ꯅꯪꯗꯤꯦ
ꯑꯦ ꯆꯤꯗꯥ
ꯇꯥꯅ ꯍꯦ ꯅꯍꯥꯎ ꯑꯃꯅꯤ
ꯎꯝ ꯃꯥꯏꯅ ꯍꯥꯏꯔꯛꯀꯅꯨ
ꯗꯗꯥ ꯝ ꯝ ꯆꯥꯋ ꯍꯥꯏ
ꯑ ꯀꯔꯗꯤ ꯆꯁ꯫
ꯁꯥꯥꯐꯥꯕꯅꯤ ꯍꯥꯏꯌꯦ꯫
ꯎꯝ ꯐꯔꯅꯤ꯫
ꯍꯋꯥꯏ ꯍꯋꯥꯏ ꯈꯔ ꯌꯥꯝ ꯆꯥꯕꯤꯔꯔꯦ ꯅꯣꯏ ꯇꯥꯛꯛꯇꯕꯅꯤ ꯑꯩ꯫
ꯍꯝꯁ꯫
ꯍꯧꯖꯤꯛ ꯍꯧꯖꯤꯛꯁꯨ ꯅꯣꯏꯔꯒ ꯂꯩꯕ ꯃꯥꯜꯂꯦꯗ ꯏꯁ ꯏꯁ ꯀꯥꯏꯅ꯫
ꯑꯦ ꯃꯤꯅꯕꯨ ꯊꯅ ꯊꯝꯈ꯭ꯔꯦ꯫
ꯋꯦꯠ ꯍꯟꯊꯍꯟꯅꯤꯡꯉꯥꯏ ꯇꯧꯕꯅꯦꯕ ꯅꯪꯅ꯫
ꯗꯦ ꯋꯦ ꯍꯟꯊꯈ꯭ꯔꯦ ꯍꯥꯏꯕ꯫
ꯑꯣ ꯑꯩꯗꯤ ꯍꯟꯊꯥꯅꯤꯡꯉꯥꯏ ꯇꯧꯔꯒ ꯂꯩꯕ꯭ꯔꯥ ꯍꯥꯏꯅ
ꯅꯠꯇꯦ ꯅꯠꯇꯦ ꯅꯠꯇꯦ
ꯑꯗꯨ ꯒꯦꯟ ꯒꯦꯟ ꯑꯣꯏꯅꯕ ꯑꯃꯨꯛ ꯍꯧꯔꯣ
ꯎꯝ ꯇꯜꯂ‌ꯦ ꯑꯗꯨꯗꯤ꯫
ꯋꯦꯠ ꯒꯦꯟ ꯑꯣꯏꯅꯕ ꯗꯥꯜ ꯗꯥꯜꯗꯨꯅ ꯍꯦꯟꯅ ꯍꯥꯎꯅꯤꯅ ꯐꯖꯅ ꯊꯣꯡꯉꯅꯤꯀ‌ꯣ ꯗꯥꯜ ꯁꯨ ꯍꯥꯎꯕꯅ‌ꯦ ꯅꯪꯅ ꯊꯣꯡꯉꯨꯕ꯭ꯔ‌ꯣ
ꯑꯩꯈꯣꯏ ꯑꯩꯈꯣꯏ ꯍ‌ꯣꯁꯇ‌ꯦꯂꯗ ꯂꯩꯌ‌ꯦ
ꯑꯣ
ꯏꯁꯇꯟ
ꯑꯗꯨꯒꯤ ꯑꯣꯏꯔꯝꯅꯤꯅꯦ
ꯎꯝ
ꯀꯣꯂꯦꯖ ꯀꯥꯔꯤꯔ‌ꯣꯕ
ꯀꯣꯂꯦꯖ ꯍꯣꯏꯔꯦ ꯀꯣꯂꯦꯖ ꯀꯥꯕꯅꯦ
ꯎꯝ ꯀ ꯀꯔꯝꯕ ꯁꯇ‌ꯦꯟꯗꯔꯗ ꯀꯥꯔꯤꯅꯣ
ꯑꯩ ꯕꯤ ꯑꯦ ꯊꯥꯔꯠ ꯊꯥꯔꯗ ꯌꯥꯔꯅꯤ
ꯑꯣ ꯇꯧꯋꯤꯍꯦ ꯃꯤ ꯃꯆꯥꯥꯁꯤ
ꯅꯪꯗꯤ ꯇꯣꯛꯈ꯭ꯔꯕ꯭ꯔꯣ ꯂꯣꯏꯈ꯭ꯔꯕ꯭ꯔꯥ
ꯍꯣꯏ ꯑꯩ ꯑꯩꯉꯣꯟꯗꯗꯤ ꯅꯪꯒꯤꯗꯃꯛ ꯂꯥꯏꯔꯤꯛ ꯂꯩꯗ꯭ꯔ‌ꯦ ꯍꯥꯏꯌ‌ꯦ
ꯍꯥꯥ
ꯅꯪꯒꯤ ꯅꯪ ꯅꯪꯒꯤ ꯅꯃ ꯅꯪ ꯒꯤꯗꯃꯛ ꯂꯩꯥꯏꯔꯤꯛ ꯁꯦꯝꯅꯤꯡꯉꯥꯏ ꯂꯩꯇ꯭꯭ꯔꯦ ꯒꯣꯚꯔꯃꯦꯟꯅ ꯑꯩꯒꯤꯗꯃꯛ ꯂꯥꯏꯔꯤꯛ ꯂꯩꯇ꯭ꯔꯦꯌꯦ
ꯑꯣ ꯂꯣꯏꯈ꯭ꯔꯦ ꯍꯥꯏꯅꯕꯅꯦꯕ ꯅꯪꯒꯤꯁꯦ ꯑꯗꯨꯗꯤ
ꯎꯝ
ꯑꯣ
ꯑꯩ ꯑꯩꯗꯤ ꯇꯝ ꯃꯈꯥ ꯇꯝꯗꯅꯤꯡꯕꯅꯤ ꯑꯗꯨꯕꯨ ꯀ‌ꯣ ꯒ‌ꯣꯃ‌ꯦꯟꯅ ꯂꯩꯇ꯭ꯔꯦ ꯍꯥꯏꯕꯒꯤ ꯀꯥꯏ ꯂꯩꯔ‌ꯦ
ꯑꯣ ꯌꯥꯝ ꯅꯨꯡꯉꯥꯏꯌ‌ꯦꯅꯦ ꯅꯪꯗꯤ
ꯅꯨꯡꯉꯥꯏꯇꯦꯗ ꯅꯣꯏ ꯅꯣꯏ ꯌꯨꯝꯅ ꯅꯣꯏꯒꯨꯝꯅ ꯀꯣꯂꯦꯖ ꯂꯥꯏꯐꯁꯦ ꯇꯝꯅꯤꯡꯕꯅꯦ
ꯎꯝ ꯀꯔꯤ ꯅꯨꯡꯉꯥꯏꯔꯒ
ꯀꯣꯂꯦꯖ ꯂꯥꯏꯐꯇ ꯇꯝꯅꯤꯡꯕꯅꯦꯕ
ꯑꯗꯨ ꯀꯔꯤ ꯅꯨꯡꯉꯥꯏꯕ꯭ꯔꯣ ꯍꯥꯏꯕꯅꯤ ꯀꯣꯂꯦꯖ ꯂꯥꯏꯐꯇꯨ
ꯀꯣꯂꯦꯖ ꯂꯥꯏꯐꯀꯤ ꯅꯨꯡꯉꯥꯏꯕ ꯑꯃ ꯍꯥꯏ ꯁ꯭ꯀꯨꯜ ꯂꯥꯏꯐꯀꯤ ꯅꯨꯡꯉꯥꯏꯕ ꯑꯃꯅꯤꯅ
ꯕꯤꯖꯦ ꯍꯥꯏꯁꯀꯨꯜ ꯑꯣꯏꯅ ꯃꯤꯁ ꯇꯧꯋꯦ
ꯍꯣꯏ ꯍꯥꯏ ꯁ꯭ꯀꯨꯜ ꯂꯥꯏꯐꯁꯤ ꯍꯥꯏ ꯁ꯭ꯀꯨꯜ ꯂꯥꯏꯐ ꯑꯣꯏꯅꯗꯤ ꯅꯨꯡꯉꯥꯏꯗ ꯎꯝ ꯍꯥꯏ ꯁꯀꯨꯜ ꯍꯥꯏ ꯁ꯭ꯀꯨꯜ ꯃꯇꯝꯗꯗꯤ ꯉꯧꯁꯤꯟꯅꯕ ꯃꯇꯝꯅꯤꯅꯀꯣ
ꯎꯝ
ꯎꯝ ꯀꯔꯤ ꯇꯧꯅꯤ ꯀꯔꯤ ꯈꯟꯒꯅꯤ ꯀꯔꯤ ꯆꯥꯒꯅꯤꯁꯨ ꯈꯟꯗꯣꯛꯁꯦ ꯑꯗꯨꯝ ꯆꯥꯕ ꯊꯥꯛꯄ ꯇꯨꯝꯕ
ꯎꯝ
ꯆꯩꯁꯨ ꯈꯔ ꯈꯔ ꯆꯥꯕ
ꯈꯔ ꯈꯔ ꯅꯠꯇꯦ ꯌꯥꯝ ꯆꯥꯕꯗ
ꯌꯥꯝ ꯆꯥꯕꯅꯦꯕ
ꯍꯣꯏ ꯍꯥꯟꯅ ꯌꯥꯝꯝ ꯅ‌ꯣꯇꯤ ꯑꯣꯏꯕꯅꯦ ꯑꯩꯁ‌ꯦ
ꯎꯝꯝ ꯑꯗꯨꯗꯤ ꯅꯪ ꯅꯁꯥ ꯅꯁꯥ ꯅꯁꯥ ꯄꯤꯛꯄ ꯃꯥꯂ‌ꯦꯗ ꯑꯗꯨꯗꯤ
ꯀꯔꯤꯒꯤ ꯃꯤꯅ ꯑꯗꯨꯝ ꯗꯨꯗꯣ ꯍꯥꯏꯔꯒ ꯂꯩꯕ꯭ꯔꯥ
ꯌꯥꯝ ꯃꯤ ꯌꯥꯝ ꯋꯥꯡ ꯆꯥꯎꯕ ꯃꯥꯟꯗꯦꯉ‌ꯣ
ꯀꯃꯥꯏꯅ ꯈꯪꯕꯔ‌ꯣꯕ ꯑꯗꯨ
ꯅꯪꯒꯤ ꯑꯗꯨꯝ ꯅꯪꯒꯤ ꯋꯥꯉꯥꯡ ꯁꯉꯥꯡ ꯑꯗꯨꯗ ꯑꯗꯨꯝ ꯈꯪꯉꯦꯗ
ꯑꯣ
ꯆꯨꯝꯔꯝꯅꯤꯗ
ꯎꯝ ꯁꯨꯝꯃꯦ
ꯑꯩꯁꯨ ꯑꯩꯁꯨ ꯑꯩ ꯑꯩ ꯑꯦꯛꯖꯦꯛꯇꯤ ꯈꯪꯗꯦꯕ ꯑꯗꯨꯝ ꯅꯪꯒꯤ ꯋꯥꯉꯥꯡ ꯁꯉꯥꯡꯗꯨꯗ ꯑꯗꯨꯝꯁ ꯒ‌ꯦꯁ ꯇꯧꯕꯅꯤꯗ
ꯆꯨꯝꯃꯤꯗ
ꯎꯝ ꯈꯔ ꯄꯤꯛꯇꯛ ꯇꯧꯔꯒ ꯑ ꯀꯔꯤ ꯍꯥꯏꯖꯤꯔꯥ ꯐꯠ ꯐꯠ ꯐꯠ ꯐꯠ ꯇꯧꯕꯌꯥꯗ‌ꯣ
ꯍꯣꯏ ꯍꯣꯏ ꯑꯗꯨꯒꯨꯝꯕꯅꯤ
ꯑꯃꯔꯣꯝꯗ ꯎꯔꯗꯤ ꯑꯃꯨꯛ ꯑꯃꯔꯣꯝꯗ ꯎꯔ ꯎꯔꯅꯤ ꯑꯃꯨꯛꯀ ꯑꯃꯔ‌ꯣꯝꯗ ꯂꯩꯔꯝꯅꯤ ꯃꯤ ꯑꯃ ꯌꯥꯝꯅ ꯂꯦꯡ ꯂꯥꯡꯃꯟꯕꯒꯤ ꯃꯁꯥꯕꯨ ꯃꯁꯥꯅ ꯊꯦꯡꯅꯩ ꯍꯥꯏꯗꯣ
ꯑꯗꯨ ꯑꯗꯨꯒꯨꯝꯕ ꯇꯧꯔꯝ ꯑꯗꯨꯒꯨꯝꯕꯗꯤ ꯇꯧꯗꯦꯀꯣ ꯅꯪꯗꯤ
ꯍꯥꯏꯕꯗꯤ ꯐꯠ ꯐꯠꯀꯤ ꯊꯕꯛꯔ‌ꯣ
ꯅꯠꯇꯦ ꯑꯩꯅ ꯍꯥꯏꯕꯗꯤ
ꯀꯔꯤ
ꯂꯩꯅꯤ ꯑꯃꯨꯛꯀ ꯑꯗꯨꯗꯣꯟꯗ ꯂꯩꯔꯝꯅꯤ ꯑꯃꯨꯛꯀ ꯑꯁꯤꯗ ꯑꯃꯨꯛꯀ ꯊ‌ꯣꯂꯒ ꯂꯩꯔꯕꯝꯅꯦ ꯑꯗꯨꯒ ꯃꯇꯧꯕꯗꯣ
ꯑꯣ ꯑꯗꯨ ꯑꯗꯨꯒꯨꯝꯕ ꯃꯔꯛ ꯃꯔꯛ ꯇꯧꯋꯦ
ꯍꯥꯏꯕꯗꯤ ꯃꯤ ꯉꯥꯏꯕ ꯍꯩꯇꯦꯕ ꯑꯩꯗꯤ
ꯑꯣ
ꯃꯤꯅ ꯈꯔ ꯉꯥꯏꯌꯨ ꯍꯥꯏꯕꯗꯣ ꯑꯣꯏꯗꯤ ꯇꯜꯂꯦꯕ ꯑꯗꯨꯒꯤ ꯁꯠ ꯁꯠ ꯇꯨꯃꯤꯠꯊꯅ ꯑꯗꯨꯝ ꯇꯧꯔꯝꯅ‌ꯦ
ꯎꯝ ꯑꯗꯨꯒꯤꯅ‌ꯦꯕ
ꯑꯗꯨꯒꯤ ꯏꯃꯥꯟꯅꯕꯤ ꯈꯣꯏꯅ ꯊꯤꯕ ꯌꯥꯝ ꯋꯥꯏ ꯍꯥꯏꯕꯅꯦ ꯑꯩꯗꯣ
ꯊꯤꯕ ꯌꯥꯝ ꯋꯥꯏ ꯍꯥꯏꯕ
ꯑꯝ
ꯑꯗꯨꯒ ꯑꯗꯨꯝꯕꯒꯤ ꯃꯊꯛꯇ ꯈꯔ ꯄꯤꯛ ꯄꯤ ꯎꯍꯧꯗ꯭ꯔꯦꯕ
ꯍꯣꯏ ꯍꯝ
ꯃꯣꯏꯁꯨ ꯌꯥꯝ ꯆꯥꯎꯕꯗꯤ ꯅꯠꯇꯦ ꯑꯗꯨ ꯑꯣꯏꯔꯁꯨ ꯏꯟꯆ ꯑꯃꯒꯨꯝꯕꯗꯤ ꯍꯦꯜꯂꯦꯕ ꯃꯣꯏꯅ ꯃꯥꯅꯤꯕꯤ ꯈꯩꯅ
ꯑꯣ
ꯔꯖꯤꯀꯤ
ꯑ ꯃꯣꯏꯒꯤ ꯋꯦꯗꯤ ꯄ꯭ꯔꯣꯒ꯭ꯔꯝ ꯆꯠꯄꯁꯤꯗꯤ ꯑꯣꯏꯔꯁꯤ ꯍ
ꯀꯩꯕ
ꯍꯣꯏꯗꯤ ꯄꯣꯒ꯭ꯔꯝꯁ
ꯑꯣ ꯅꯪꯅꯣ
ꯍ
ꯑꯣ
ꯍ ꯃꯣꯏꯒ ꯃꯟꯁꯤꯜꯂ ꯈꯔꯦꯗ
ꯑꯣ
ꯁꯥꯎ ꯁꯥꯎꯠ ꯏꯟꯗꯤꯌꯥꯒꯤ ꯃꯤ ꯃꯁꯤ ꯂꯥꯛꯀ꯭ꯔꯦꯗ
ꯈꯨꯅꯥꯔꯣ
ꯑꯩ ꯑꯩ
ꯑꯣ ꯑꯣ ꯑ ꯑꯩꯗꯤ ꯀꯅꯥꯕꯨ ꯍꯥꯏꯕ꯭ꯔꯥ
ꯃꯄꯥꯟꯗ ꯂꯩꯕꯒꯤꯦꯀꯣ
ꯑꯥ ꯅꯣꯏ ꯈꯨꯟꯒꯤꯔꯣ ꯅꯠꯇ꯭ꯔꯒ ꯅꯣꯏ ꯐꯦꯃꯤꯂꯤ ꯊꯣꯛꯄ꯭ꯔꯣ
ꯄꯥꯅꯕꯅꯤꯅ ꯑꯩꯈꯣꯏ ꯑꯩꯈꯣꯏ ꯑꯣꯅꯔꯁꯀꯤ ꯑꯩꯈꯣꯏ ꯌꯨꯝ ꯊꯣꯛꯄ ꯃꯥꯜꯂꯦꯗ
ꯑꯥ
ꯎꯝ ꯄꯥꯟꯅ ꯊꯕꯛ ꯇꯧꯅꯤꯕꯔꯤꯦ
ꯎꯝ
ꯋꯦꯗꯤ ꯄꯣꯒ꯭ꯔꯝ ꯆ ꯆ
ꯑꯣ
ꯎ ꯄꯣꯒ꯭ꯔꯝ ꯆꯦ
ꯍꯜꯂꯣ ꯅꯪꯅꯤꯁꯤꯗ ꯃꯥꯜꯗꯦ
ꯕ